ꯇꯥꯕ꯭ꯔꯥ
ꯇꯥꯔꯦ
ꯑꯣ ꯑꯗꯨꯅꯦ ꯏꯕꯦꯝꯃ ꯑꯩꯈꯣꯏꯁꯨꯅꯦ ꯈꯪꯗꯦ ꯃꯤꯠ ꯅꯥ ꯁꯤꯡꯕꯁꯦ ꯑꯩꯈꯣꯏ ꯃꯤꯍꯣꯏꯅ ꯌꯥꯝ ꯊꯤ ꯍꯦꯜꯂꯤ
ꯂꯥꯏꯔꯤꯛ ꯍꯩꯔꯝꯗꯕꯒꯤ ꯑꯗꯨꯗꯤ ꯃꯥ ꯂꯥꯏ ꯍꯩꯔꯝꯗꯕꯒꯤ ꯃꯥꯡꯕꯅꯤꯅꯦ
ꯃꯥꯅꯦ ꯑꯩꯈꯣꯏ ꯃꯥꯅ ꯍꯥꯏꯅꯦ ꯑꯩ ꯎꯝ ꯑꯦꯁ ꯀꯅꯥ ꯑꯩꯈꯣꯏ ꯕꯥ ꯅꯥ ꯑꯩꯈꯣꯏꯕꯥꯗꯒ ꯂꯩꯕꯤꯔꯝ ꯃꯣꯏ ꯍꯥꯏꯁꯤꯅꯤꯅꯤ ꯑꯥ ꯆꯠꯈꯤꯗꯅ ꯑꯇꯣꯞ ꯑꯇꯣꯞꯄ ꯊꯦꯡꯅꯒꯅꯤ ꯍꯥꯏꯕ ꯍꯥꯏꯗꯤ ꯏꯁꯩꯁꯨ ꯇꯧꯔꯝꯃꯣꯏ ꯍꯥꯏꯕ ꯑꯗ ꯃꯥꯅ ꯏꯁꯩ ꯇꯧꯔꯤꯁꯤꯗꯤ ꯉꯁꯥꯏꯒꯤ ꯑꯩꯈꯣꯏ ꯃꯥ ꯃꯃꯥ ꯃꯄꯥ ꯑꯅꯤꯃꯛ ꯑꯝꯇ ꯂꯩꯈꯤꯗ꯭ꯔꯦꯕꯀꯣ ꯈꯪꯉꯛꯄꯗ ꯂꯩꯔꯝꯗ꯭ꯔꯦ ꯑꯩ ꯒꯤꯌꯥꯟꯗ ꯑꯥ ꯄꯤꯁꯛ ꯄꯤꯛꯄꯗ ꯃꯥ ꯃꯇꯣꯝꯇ ꯄꯣꯛꯄꯅꯦꯕ ꯃꯊꯟꯇꯅꯦ ꯄꯣꯛꯏꯁꯦ ꯏꯃꯥ ꯏꯄꯥ ꯄꯣꯛꯑꯝꯃꯤꯁꯦ
ꯑꯥꯏ ꯃꯥꯗꯤ ꯀꯅꯥꯒ ꯂꯩꯔꯛꯏꯕ
ꯑꯁ ꯌꯥꯝ ꯅꯨꯡꯁꯤꯒꯔꯥꯖꯥꯠꯅꯤꯌꯦ ꯑꯩꯈꯣꯏ ꯃꯥꯏ ꯋꯥꯔꯤ ꯑꯩꯈꯣꯏꯊꯣꯏ ꯑꯩꯅ ꯍꯥꯏꯔꯤꯅꯤ ꯀꯟꯅ ꯃꯥꯏ ꯋꯥꯔꯤ ꯏꯅꯦꯅ ꯑꯩꯈꯣꯏ ꯃꯥꯏ ꯋꯥꯔꯤ ꯏꯅꯦꯅ ꯀꯟꯅ ꯍꯥꯏꯔꯤꯕꯅꯦ
ꯅꯣꯏ ꯊꯣꯏꯅ ꯃꯔꯣꯝꯃꯥ ꯁꯥꯍꯤꯇꯌꯥꯗ ꯂꯨꯞꯄꯦ
ꯒꯖꯥꯅꯤꯕꯦꯝꯕ ꯑꯩꯈꯣꯏ ꯏꯃꯨꯡꯒꯤ ꯋꯥꯔꯤꯁꯦ
ꯎꯝ
ꯍꯥꯏꯗꯤ ꯃꯣꯏꯒꯤ ꯃꯕꯣꯛ ꯃꯃꯥ ꯄꯣꯛꯄ ꯃꯃꯥ ꯍꯥꯏꯇꯥꯔꯗꯤ ꯃꯕꯣꯛ ꯇꯥꯕ꯭ꯔꯥ ꯑꯥ ꯃꯕꯣꯛꯁꯤꯅ ꯌꯣꯜꯂꯛꯄ ꯃꯃꯥ ꯄꯣꯛꯄꯥ ꯑꯩꯈꯣꯏꯕꯨ ꯁꯤ ꯉꯟꯇꯥ ꯁꯤꯈ꯭ꯔꯦ ꯑꯩꯈꯣꯏ ꯃꯥꯅ ꯍꯥꯏꯅꯦ ꯀꯥꯕꯛ ꯀꯥꯕꯛ ꯈꯪꯍꯧꯋꯦ ꯍꯥꯏꯌꯦ ꯃꯁꯛ
ꯃꯄꯥꯁꯨ ꯃꯄꯥꯁꯨ ꯅꯣꯏ ꯏꯄꯨꯁꯨ ꯉꯟꯇꯥ ꯁꯤꯕ
ꯁꯤꯈ꯭ꯔꯦ ꯑꯩꯈꯣꯏ ꯃꯥꯏ ꯃꯄꯥꯁꯨ ꯉꯟꯇꯥ ꯁꯤꯈ꯭ꯔꯦꯗꯅ ꯅꯨꯄꯤꯒ ꯂꯣꯟꯕ ꯃꯥꯜꯂꯦ ꯈꯔꯀꯣ ꯅꯨꯄꯤ ꯂꯣꯜꯂꯒꯁꯨ ꯑꯇꯣꯞꯄ ꯃꯆꯥꯗꯤ ꯂꯩꯕ꯭ꯔꯥ ꯂꯩꯇꯕ꯭ꯔꯥꯗꯤ ꯈꯪꯗ꯭ꯔ ꯂꯩꯈꯤꯕꯁꯨ ꯌꯥꯎꯋꯦ ꯍꯥꯏ ꯑꯗꯣ ꯈꯪꯗꯦ ꯑꯗꯨꯝꯗꯤ ꯃꯦꯟ ꯇꯥꯗ꯭ꯔꯦꯕꯀꯣ ꯑꯗꯨ ꯅꯨꯄꯤꯗꯤ ꯌꯥꯝ ꯊꯤꯑꯦ ꯊꯥꯏꯅ ꯑꯍꯟꯁꯤꯡꯁꯦ ꯑꯗꯨꯝ
ꯊꯥꯏꯅꯩ ꯑꯍꯟ ꯖꯤ ꯅꯨꯄꯤ ꯌꯥꯝ ꯂꯣꯜꯂꯦ ꯎꯝ
ꯇꯧꯕꯅꯦꯕ ꯑꯗꯨꯗꯨꯅꯅꯦ ꯑꯩꯈꯣꯏ ꯃꯥꯅ ꯊꯃꯣꯏ ꯀꯥꯏꯗꯅꯅꯦ ꯑꯗꯩꯗꯤꯅꯦ ꯃꯥꯒꯤ ꯃꯕꯣꯛꯀ ꯃꯄꯨꯒꯅ ꯌꯣꯛꯂꯛꯑꯦꯕ ꯃꯥꯁꯦ ꯑꯗꯨꯅꯅꯦ ꯃꯕꯣꯛꯁꯤꯅꯅꯦ ꯃꯃꯥꯉꯟ ꯇꯥꯅ ꯀꯥꯏꯅꯈꯤꯕꯩꯅꯤꯅ ꯑꯩꯈꯣꯏ ꯃꯥꯁꯦ ꯌꯥꯝꯅ ꯂꯨꯅ ꯆꯥꯟꯅ ꯇꯧꯋꯦ ꯍꯥꯏꯕ ꯃꯕꯣꯛꯁꯤꯅ ꯈꯨꯠ ꯄꯥꯛꯅ ꯃꯤꯅ ꯁꯦꯠꯅ ꯊꯥ ꯌꯥꯗꯦ ꯍꯥꯏꯌꯦꯕ ꯉꯁꯥꯏꯒꯤ ꯃꯆꯥꯅꯨꯄꯤꯅ ꯄꯣꯛꯑꯝꯕ ꯃꯆꯥꯅꯤ ꯍꯥꯏꯗꯅꯅꯦ ꯃꯁꯨꯅꯤꯅꯅꯦ ꯑꯇꯩꯗꯨꯗꯤ ꯂꯣꯏꯅ ꯄꯤ ꯄ ꯁꯨꯅ ꯂꯩ ꯃꯥ ꯃꯇꯣꯝꯇꯪꯗꯤ ꯅꯨꯆꯥ ꯅꯨꯄꯤꯗꯣ ꯂꯩꯈꯤꯗ꯭ꯔꯕꯅꯤꯅ
ꯍꯣꯏ
ꯃꯥꯅ ꯑꯩꯈꯣꯏꯒꯤ ꯍꯟꯅꯨꯕꯤ ꯏꯚꯦꯟꯗꯧ ꯍꯥꯏꯇꯥꯔꯦꯅ ꯑꯩꯈꯣꯏ ꯃꯥꯒꯤ ꯃꯃꯥꯒꯤ ꯃꯃꯥꯁꯦ ꯑꯩꯈꯣꯏꯗꯤ ꯏꯕꯦꯟꯗꯧ ꯊꯣꯛꯑꯦꯗꯅ
ꯑꯥ
ꯏꯚꯦꯟꯗꯧ ꯁꯤꯅꯅꯦ ꯑꯩꯈꯣꯏ ꯈꯪꯍꯧꯏ ꯈꯣꯏ ꯃꯥꯏ ꯃꯕꯣꯛꯁꯦ ꯑꯩ ꯈꯪꯍꯧꯏ ꯑꯥ ꯑꯩ ꯆꯠꯂꯦꯕ ꯑꯩ ꯃꯇꯝ ꯑꯃꯗ ꯀꯁꯥꯔꯗ ꯆꯠꯄ ꯀꯥꯟꯗ
ꯅꯣꯏ ꯃꯥꯒꯤ ꯃꯕꯣꯛꯁꯦ ꯅꯣꯏ ꯈꯪꯍꯧꯔꯗꯤ ꯃꯥꯗꯤ ꯁꯨꯔꯣꯟ ꯁꯨꯔꯣꯟ ꯄꯨꯟꯁꯤꯔꯦꯅꯦ
ꯑꯩꯈꯣꯏ ꯃꯥꯁꯤꯅ ꯃꯁꯨ ꯑꯣꯏꯔꯦ ꯃꯁꯨꯅ ꯄꯣꯛꯄ ꯑꯩꯈꯣꯏꯁꯦ ꯑꯃꯨꯛ ꯑꯩꯅ ꯎꯍꯧꯔꯕꯅꯤ ꯈꯜꯂꯣ ꯎꯍꯧꯋꯦ ꯎꯍꯧꯋꯦ ꯑꯩ ꯎꯍꯧꯋꯦ ꯑꯩ ꯈꯣꯏꯔꯝꯗꯅꯒ ꯄꯨꯟꯁꯤ ꯅꯤꯔꯛꯇꯅꯒ ꯇꯧꯋꯦ ꯏꯕꯦꯝꯃ ꯑꯩꯈꯣꯏ ꯃꯥꯅ ꯆꯍꯤ ꯆꯥꯝꯃ ꯍꯦꯜꯂꯕ ꯑꯍꯟꯗ ꯄꯨꯟꯁꯤ ꯅꯤꯕꯁꯦ ꯃꯣꯏꯅ ꯄꯤꯕ ꯕꯣꯔꯁꯦ ꯐꯪꯉꯦ ꯍꯥꯏꯌꯦꯕ ꯄꯟꯖꯥ
ꯑꯣ
ꯑꯗꯨꯗꯨꯅ
ꯍꯣꯏꯅꯦ ꯑꯩꯈꯣꯏ ꯃꯥꯒꯤ ꯑꯩꯈꯣꯏ ꯃꯥꯒꯤ ꯃꯃꯥꯗꯣ
ꯑꯥ
ꯑꯗꯨ ꯆꯍꯤ ꯆꯥꯝꯃꯒ ꯃꯉꯥ ꯄꯨꯁꯤꯌꯦ ꯆꯍꯤ ꯆꯍꯤ ꯆꯥꯝꯃꯒ ꯃꯉꯥ ꯃꯥꯁꯨ ꯁꯨꯔꯣꯟꯒ ꯂꯣꯏ ꯎꯒꯤ ꯑꯩꯈꯣꯏ ꯏꯕꯣꯛꯁꯦ
ꯑꯥ
ꯃꯁꯨꯁꯤꯒꯤ ꯃꯁꯨ ꯑꯩꯈꯣꯏ ꯃꯍꯦꯁ ꯄꯣꯛꯑꯕ ꯐꯅꯌꯥꯝ ꯆꯥꯎꯐꯥꯎ ꯍꯤꯡꯉꯝꯃꯦꯕ ꯑꯩꯈꯣꯏ ꯏꯕꯣꯛꯁꯦ ꯃꯥꯁꯨ ꯁꯨꯔꯣꯟ ꯎꯈꯤꯅꯦ ꯆꯍꯤ ꯆꯥꯝꯃꯒ ꯃꯉꯥ ꯁꯨꯕꯗꯩ ꯃꯥ ꯁꯤꯁꯦ
ꯅꯣꯏ ꯃꯥꯁꯨ ꯎꯅꯤ ꯅꯣꯏ ꯃꯥꯁꯨ ꯎꯅꯤꯗꯤ ꯀꯩꯅꯣ ꯈꯪꯕ꯭ꯔꯥ ꯅꯣꯏ ꯏꯆꯦ ꯃꯌꯥꯝ ꯂꯣꯝꯒꯤ ꯃꯌꯥꯝꯗ ꯂꯩꯁꯥꯕꯤ ꯐꯥꯔꯒ꯭ꯔꯥ ꯅꯍꯥꯟꯒꯦꯗꯣ ꯑ ꯑꯗꯨꯕꯨ ꯍꯌꯨꯉꯨ ꯃꯌꯨꯝ ꯄꯥꯜꯂꯣ ꯌꯥꯔꯦꯗꯅꯗꯣ ꯄꯥꯜꯂꯗꯤꯗꯨ ꯄꯣꯛꯑꯒ ꯁꯨꯔꯣꯟ ꯎꯗꯣꯏꯅꯦ ꯑꯥ
ꯃꯥꯅꯦ ꯑꯩꯈꯣꯏ ꯂꯥꯛꯈꯔꯣꯏꯁꯦ ꯃꯥꯏ ꯃꯆꯨꯅꯦꯕ ꯂꯥꯛꯈꯔꯣꯏꯒꯤ ꯃꯆꯥꯁꯦ ꯃꯥꯒꯤ ꯁꯨꯔꯣꯟꯕꯗꯨꯣꯏꯅꯦꯕ
ꯁꯨꯔꯣꯟ ꯏꯚꯦꯟ ꯏꯚꯦꯟꯗꯧ ꯊꯣꯛꯇꯣꯏꯅꯤ
ꯑꯥ ꯊꯣꯛꯀꯗꯣꯏꯗꯤ ꯑꯩꯈꯣꯏ ꯃꯥꯁꯨ ꯍꯣꯏ ꯄꯨꯁꯤꯅꯤ
ꯑꯥ ꯄꯨꯟꯁꯤꯅꯦꯕ ꯑ ꯑꯗꯨ ꯄꯨꯟꯁꯤ ꯄꯨꯟꯁꯤ ꯆꯅꯨꯕ ꯑꯗꯨꯃꯥꯏꯒ ꯃꯤ ꯆꯥꯔꯣꯟ ꯁꯨꯔꯣꯟ ꯁꯨꯨꯔꯣꯟ ꯀꯥꯏ ꯎꯕꯒꯥꯏ ꯐꯪꯖꯕꯒꯥꯏꯁꯦ ꯂꯥꯏꯕꯛ ꯐꯔꯤꯕꯅꯤꯅꯦ ꯈꯪꯉꯕ ꯑꯗ ꯏꯁꯩꯗꯣ ꯇꯝꯃꯒ ꯑꯗꯤ ꯂꯥꯏꯔꯤꯛ ꯂꯥꯏꯁꯨꯗꯨꯗꯤ ꯇꯝꯗ꯭ꯔꯦ ꯌꯥꯝ ꯋꯥꯏ ꯍꯥꯏꯕ ꯑꯩꯈꯣꯏ ꯃꯥꯅ ꯍꯥꯏꯅꯦ ꯃꯥꯒꯤ ꯄꯨꯟꯁꯤꯗ ꯉꯁꯥꯏꯒꯤ ꯈꯠꯅ ꯆꯩꯅꯕ ꯏꯃꯨꯡ ꯅꯨꯡꯉꯥꯏꯅꯗꯕ ꯑꯗꯨꯒꯨꯝꯕ ꯆꯨꯛꯆꯥꯛ ꯆꯨꯛꯆꯥꯛ ꯑꯗꯨꯝꯕꯗꯤ ꯑꯃꯠꯇ ꯂꯩꯔꯛꯇꯦ ꯏꯃꯥꯅ ꯋꯥꯔꯛꯄꯗꯤ ꯆꯥꯛꯁꯦ ꯑꯥ ꯂꯥꯏꯔꯕꯒꯤ ꯍꯣꯏ ꯆꯥꯛꯁꯤꯗꯪ ꯅꯣꯡꯃꯒꯤ ꯑꯅꯤꯔꯛꯇꯪ ꯆꯥꯕ ꯐꯪꯉꯗꯤꯅ ꯈꯜꯂꯦ ꯌꯥꯏ ꯑꯗꯨꯗꯨꯅ ꯈꯣꯏ ꯃꯥꯅꯅꯦ ꯃꯤ ꯑ ꯑꯃꯇꯗꯅꯦꯕ ꯕꯨꯛ ꯊꯟꯗ ꯄꯤꯖꯕꯤ ꯊꯛꯄꯁꯦ ꯌꯥꯝ ꯐꯩꯌꯦꯕꯥ ꯄꯟꯁꯥ ꯅ ꯆꯤꯟꯊꯤ ꯍꯥꯏꯅꯤ ꯑꯩꯈꯣꯏꯕ ꯑꯩꯈꯣꯏꯃ ꯑꯩꯈꯣꯏꯅꯤ ꯁꯥꯎꯋꯦ
ꯍꯥꯏꯗꯤ ꯃꯥꯅ ꯐꯪꯉꯛꯇꯕꯗꯣ ꯑꯗꯨꯅ ꯆꯥꯖꯖꯅꯣꯅ ꯈꯜꯂꯝꯅꯤ
ꯑꯥ ꯑꯥ ꯑꯥ ꯑꯗꯨꯗꯨꯅꯅꯦ ꯑꯩꯈꯣꯏ ꯏꯇꯩꯒꯩꯁꯦꯀꯣ ꯌꯥꯝꯊꯤꯅꯅꯦ ꯆꯥꯕ ꯊꯛꯄꯒꯤ ꯃꯔꯝꯗꯣ ꯑꯩꯈꯣꯏꯆꯦꯅꯀꯣ ꯑꯁ ꯍꯥꯞꯄ ꯆꯥ ꯑꯗꯨꯝ ꯉꯥꯡꯕꯒꯁꯦ ꯌꯥꯗꯦꯕ ꯈꯪꯕ꯭ꯔ
ꯎꯝ
ꯃꯤꯒꯤ ꯆꯔꯛꯇ ꯇꯟꯕꯤꯕ ꯆꯥꯒꯦꯔꯥ ꯆꯥꯔꯣꯏꯒꯦꯔꯗꯤ ꯑꯗꯨꯅꯅꯦꯅꯦ ꯃꯥꯥꯏꯒꯤ ꯃꯕꯨꯛ ꯊꯜꯂꯛꯇꯕꯗꯣ ꯑꯗꯨꯒꯤ ꯑꯋꯥꯕ ꯑꯃꯗꯤ ꯑꯩꯈꯣꯏ ꯃꯥꯗ ꯃꯥꯏꯌꯣꯛꯅꯔꯛꯑꯦ ꯍꯥꯏꯌꯦꯕ ꯍꯥꯏꯗꯤ ꯃꯆꯥ ꯃꯌꯥꯝ ꯑꯃ ꯃꯁꯨ ꯃꯣꯏ ꯏꯕꯣꯛꯁꯦ ꯃꯆꯥ ꯌꯥꯝ ꯄꯣꯛꯑꯦ ꯍꯥꯏꯕꯀꯣ
ꯑꯥ
ꯃꯆꯤꯟ ꯃꯅꯥꯎꯁꯦ ꯌꯥꯝꯃꯦ ꯍꯥꯏꯕ ꯃꯃꯥꯏꯒꯤ ꯃꯆꯤꯟ ꯃꯅꯥꯎꯁꯦ ꯑꯗꯨꯗꯨꯅꯅꯦ ꯑꯗꯨ ꯃꯌꯥꯝꯗꯣ ꯃꯥꯅꯅꯦ ꯆꯄꯥꯛ ꯁꯨꯔꯒꯅꯦ ꯃꯇꯝꯗꯨꯗꯤ ꯃꯣꯏ ꯆꯦꯡꯄꯥꯛ ꯁꯨꯕꯤ ꯆꯠꯅꯩ ꯍꯥꯏꯕ
ꯑꯥꯎ ꯊꯥꯏꯅꯗꯤ ꯌꯥꯝ ꯇꯧꯋꯦꯕꯅꯦ ꯎꯝ ꯆꯦꯡꯄꯥꯛ ꯁꯨꯕ ꯍꯣꯏ
ꯆꯦꯡꯄꯥꯛ ꯁꯨꯔꯒꯅꯦ ꯃꯁꯨ ꯇꯔꯥ ꯀꯨꯟꯗꯣ ꯊꯥꯒꯠꯂꯛꯏꯅꯤ ꯃꯆꯥꯁꯤꯡꯗꯨꯒ ꯑꯗꯨꯗꯨꯅꯦ ꯑꯩꯈꯣꯏ ꯑꯩꯈꯣꯏ ꯃꯥꯅ ꯍꯥꯏꯅꯤ ꯃꯥꯅ ꯄꯣꯛꯄ ꯃꯆꯥꯁꯤꯡꯁꯦ ꯍꯜꯂꯛꯈꯤꯕꯁꯤꯅ ꯍꯜꯂꯛꯈꯤꯕ ꯉꯛꯥ ꯂꯩꯔꯛ ꯑꯃꯨꯛ ꯍꯜꯂꯀꯅꯤ ꯉꯥꯛ ꯄ ꯑꯃꯃꯨꯛ ꯑꯥ ꯌꯥꯝꯃꯟꯗꯅ ꯑꯃꯨꯛ ꯆꯠꯈꯤꯅꯤ ꯃꯆꯥ ꯑꯃ ꯄꯨꯔ ꯂꯥꯛ ꯂꯥꯛꯀꯅꯤ ꯑꯃꯨꯛ ꯍꯜꯂꯛꯀꯅꯤ ꯑꯃꯨꯛ ꯆꯪ ꯑꯃꯨꯛ ꯄꯣꯛꯑꯒ ꯂꯥꯛꯀꯅꯤ ꯑꯩꯈꯣꯏ ꯏꯃꯅ ꯋꯥꯔꯤ ꯂꯤꯕꯗꯅꯦ ꯅꯣꯛꯁꯨ ꯅꯣꯛꯑꯦ ꯑꯗ ꯂꯥꯏꯔꯕꯒꯤ ꯅꯨꯡꯉꯥꯏꯕ ꯑꯃꯅ ꯅ ꯅꯨꯡꯁꯤꯗꯩ ꯍꯥꯏꯌꯦꯕ ꯅꯨꯡꯁꯤꯅꯕꯗꯣ ꯑꯗꯨꯗꯤ ꯐꯪꯉꯦ ꯑꯗꯨꯒꯅ ꯆꯥꯗꯕꯒꯤ ꯑꯋꯥꯕꯗꯤ ꯌꯥꯝ ꯂꯩꯔꯤ ꯍꯥꯏꯌꯦ
ꯆꯔꯥ ꯍꯦꯟꯕ ꯆꯔꯥ ꯍꯦꯟꯕꯅ ꯀꯣꯡꯒꯥꯏ ꯑꯃ ꯅꯦꯌꯦ ꯈꯪꯉꯕ ꯑꯗꯩꯗꯤ ꯑꯩꯈꯣꯏ ꯃꯥꯗꯤ ꯃꯃꯗꯣ ꯂꯩꯇ꯭ꯔꯕꯅꯤꯅ ꯉꯁꯥꯏꯒꯤ ꯑꯩꯈꯣꯏꯒꯤ ꯑꯉꯥꯡ ꯑꯣꯏꯔꯤꯉꯩꯗ ꯄꯟꯆꯥ ꯅꯨꯡꯗꯥꯡꯗꯒ ꯇꯨꯝꯃꯒ ꯆꯥꯛ ꯆꯥꯗꯕꯤ ꯅꯤꯡꯉꯏꯇꯧ ꯇꯧꯕ ꯌꯥꯎꯗ꯭ꯔꯣ
ꯍꯣꯏ
ꯌꯥꯎꯔꯛꯑꯦꯕ ꯑꯩꯈꯣꯏꯗꯤ ꯆꯥꯛ ꯆꯥ ꯏꯟꯗꯦ ꯀꯥꯏꯅꯒ ꯇꯨꯝꯃꯒ ꯌꯥꯎꯋꯤꯗꯅ ꯑꯗꯨꯃꯥꯏꯅ ꯑꯗꯨꯃꯥꯏꯅꯒ ꯇꯧꯔꯛꯄ ꯀꯥꯟꯗꯅꯦ ꯆꯥꯛꯇꯤ ꯂꯩꯇꯗꯅ ꯑꯗꯨꯝ ꯇꯨꯝꯍꯟꯈꯤꯕ ꯌꯥꯎꯕꯖꯥꯠꯅꯦꯕ ꯆꯥꯛ ꯏꯟꯁꯥꯡꯗꯤ ꯂꯩꯇꯕ ꯑꯗꯨꯗ ꯇꯨꯝꯖꯈ꯭ꯔ ꯐꯖꯅꯨ ꯀꯥꯏꯅꯒ ꯁꯨꯝꯃꯒ ꯄꯤꯖꯗꯅ ꯆꯔꯥ ꯍꯦꯟꯕꯒ ꯌꯥꯝ ꯌꯥꯎꯔ ꯖꯠꯅꯦ ꯑꯗꯨꯗꯨꯅ ꯅꯨꯡꯁꯤ ꯅꯨꯡꯁꯤꯕ ꯋꯥꯔꯤ ꯃꯌꯥꯝ ꯂꯩꯌꯦꯕ ꯑꯩꯈꯣꯏ ꯃꯥꯒꯤ ꯈꯪꯕ꯭ꯔꯥ ꯅꯨꯡꯉꯥꯏꯇꯖꯥꯠꯅꯦ ꯑꯗꯨꯅꯅ ꯃꯥꯅꯅꯦ ꯄꯨꯛ ꯊꯠꯂꯣꯏꯏꯁꯦ ꯑꯗꯨꯅꯅ ꯍꯧꯖꯤꯛꯁꯦ ꯀꯩ ꯍꯥꯏꯅꯤ ꯑꯩꯗꯤꯅꯦ ꯑꯇꯩꯑꯝꯇ ꯈꯟꯗꯦ ꯐꯨꯔꯥ ꯗꯔꯥꯟ ꯄꯥꯝꯗꯦ ꯑꯩ ꯑꯌꯨꯛꯀꯤ ꯅꯨꯡꯗꯥꯡꯒꯤ ꯆꯥ ꯑꯅꯤ ꯁꯤꯇꯪ ꯃꯣꯏꯅ ꯅꯤꯡꯊꯧ ꯅꯨꯡꯇꯤ ꯆꯥꯕ ꯍꯥꯏꯁꯦ ꯋꯥꯈꯟꯗ ꯂꯩꯔꯤꯖꯦ ꯈꯪꯉꯕ꯫ ꯑꯗ ꯑꯈꯣꯢ ꯕꯥ ꯍꯣꯢꯅꯅꯦ ꯑꯗꯨꯝꯕꯃꯨꯛ ꯂꯩꯔꯛꯇꯦꯕ꯫ ꯄꯤꯖ ꯄꯤꯊꯛꯄ ꯋꯥꯠꯄ ꯋꯥꯠꯇꯕ ꯀꯔꯤꯝ ꯂꯩꯔꯛꯇꯦꯕ꯫
ꯂꯩꯔꯛꯇꯝꯅꯤꯅ ꯋꯥꯈꯜꯖꯦ ꯑꯗꯨꯝ ꯃꯥ ꯅꯨꯡꯉꯥꯏ
ꯑꯥ ꯑꯥ ꯑꯥ ꯁꯒꯨꯟ ꯇꯧꯕꯝ ꯏꯃꯨꯡꯅꯦ ꯍꯥꯏꯔꯤꯁꯦ꯫ ꯂꯨꯠ ꯃꯌꯥꯝ ꯂꯨꯠ ꯇꯧꯕꯝ ꯑꯈꯣꯏ ꯏꯄꯨꯖꯦ ꯑꯈꯣꯏ ꯏꯄꯨꯖꯦ ꯃꯇꯝꯗꯨꯗ ꯁꯤ ꯁꯦꯟꯖꯥꯎ ꯄꯥꯏ ꯏꯃꯨꯡꯖꯦ ꯍꯥꯏꯅꯔꯝꯃꯤꯅꯦ ꯍꯥꯏꯌꯦꯕꯀꯣ꯫ ꯑꯗꯥ ꯑꯈꯣꯏ ꯏꯄꯨꯖꯦ ꯂꯨꯠ ꯇꯧꯕꯗꯅꯦ ꯐꯥꯔꯒꯅꯦ꯫ ꯈꯪꯉꯕ ꯑꯈꯣꯏ ꯕꯣꯛꯁꯤꯅ ꯃꯉꯛꯁꯝꯗ ꯊꯥꯡ ꯊꯝꯃꯦꯏꯅꯦ ꯑꯗꯨꯒ ꯅꯨꯡꯗꯥꯥꯡꯗ ꯁꯒꯨꯟ ꯇꯧꯔ ꯂꯥꯛꯑꯒꯅꯦ ꯃꯈꯣꯡꯖꯦ ꯄꯨꯜꯂꯦꯌꯦ ꯏꯄꯨꯁꯦ ꯑꯩꯈꯣꯏ ꯕꯥꯏꯍꯣꯢꯅꯒ꯫꯫ ꯄꯣꯛꯑꯒ ꯈꯔ ꯈꯔ ꯄꯤꯛꯄꯒꯤ ꯇꯥꯏꯃꯤꯡ ꯀꯗꯥꯏꯗꯅꯦ ꯍꯥꯏꯌꯦꯕ ꯎꯝ ꯑꯉꯥꯡꯒꯤ꯫ ꯑꯗꯨꯒꯅꯦ ꯃꯈꯣꯡꯖꯤꯗꯅꯦ ꯃꯩꯇꯥꯟꯁꯦ ꯂꯣꯏ ꯍꯩꯖꯤꯜꯂꯦꯌꯦ ꯈꯪꯉꯕ ꯃꯇꯝꯗꯨꯗꯤ ꯁꯒꯨꯟ ꯇꯧꯕꯖꯦ ꯑ ꯅꯣꯡꯃꯩꯒ ꯇꯧꯗꯦ ꯍꯥꯏꯗ꯫ ꯊꯥꯡ ꯇꯦꯟ ꯇꯧꯅ
ꯍꯣꯏ ꯊꯥꯏꯅꯗꯤ ꯑꯗꯨꯃꯥꯏꯟ ꯇꯧꯋꯦ ꯍꯥꯏꯕꯅꯦ ꯀꯥꯏꯗꯩ ꯅꯣꯡꯃꯩꯅꯣ꯫
ꯑꯥ꯫ ꯑ ꯑꯥ ꯊꯥꯡ ꯇꯦꯟ ꯇꯧꯅꯗꯦ ꯍꯥꯏꯌꯦꯕꯀꯣ꯫ ꯑꯗꯨꯗꯨꯅ ꯍꯣꯏ꯫ ꯊꯥꯡ ꯇꯦꯟ ꯇꯧꯅꯗꯦ ꯍꯥꯏꯗꯨꯗꯅ ꯃꯈꯣꯡꯗꯨꯗꯅꯅꯦ ꯃꯩꯇꯥꯟ ꯑꯔꯥꯕꯗꯣ ꯃꯤ ꯆꯥꯛ ꯊꯣꯡ ꯂꯣꯏꯕꯒꯤ ꯊꯝꯕꯗꯣ ꯑꯗꯨꯗꯨꯅꯅꯦ꯫
ꯎꯝ꯫
ꯂꯣꯏ ꯍꯩꯖꯤꯜꯂꯦꯑꯦꯅꯦ ꯑꯗꯨꯑꯅꯦ ꯂꯣꯏ ꯉꯥꯏꯅꯩꯌꯦ ꯁꯅꯥ ꯂꯨꯄꯥ ꯄꯩꯁꯥ ꯂꯣꯏ ꯄꯨꯔ ꯆꯠꯈꯤꯕꯅꯦ ꯍꯥꯏꯁꯤꯅꯦ꯫
ꯏꯃꯥꯢ ꯄꯦꯃ ꯁꯒꯨꯟ ꯇꯧꯕꯁꯦ ꯌꯥꯝ ꯆꯠꯅꯔꯝꯅꯤꯀꯣ ꯊꯥꯏꯅꯗꯤ꯫
ꯅꯪ ꯑꯗꯨꯗꯤ ꯇꯥꯗ꯭ꯔꯣ ꯑꯗꯨ ꯃꯥꯏ ꯇꯧꯕꯒ ꯇꯥꯗ꯭ꯔꯣꯅ꯫
ꯇꯥꯏꯌꯦ ꯀꯩꯅꯣ꯫ ꯊꯥꯏꯅꯗꯤ ꯁꯒꯨꯟ ꯇꯧꯕꯅ ꯑꯗꯨꯃꯥꯏ ꯌꯨꯝ ꯃꯅꯨꯡꯗ ꯆꯪꯉꯒ ꯑꯗꯨꯃꯥꯏꯅ ꯇꯧꯅꯔꯝꯃꯦꯕ꯫ ꯍꯧꯖꯤꯛꯀꯤꯅ ꯍꯨꯔꯥꯟꯕꯅ ꯃꯄꯥꯟꯗ ꯊꯝꯕ ꯄꯣꯠꯁꯦ ꯍꯨꯔꯥꯟꯕꯅꯤꯗꯅ꯫
ꯅꯣꯡꯃꯩ ꯄꯣꯔꯛꯑꯒ ꯃꯔꯛ ꯑꯃ ꯂꯥꯟ ꯇꯧꯕꯩ ꯃꯇꯥꯡꯗ꯫ ꯑꯔꯥꯕꯥꯏ ꯃꯌꯥꯝ ꯇꯧꯔꯦꯅꯦ ꯈꯪꯗꯦ ꯅꯣꯡꯃꯩ ꯄꯥꯏꯔꯒ ꯂꯨꯠ
ꯍꯣꯏ ꯍꯣꯏ ꯇꯧꯔꯝꯕꯅꯦ ꯑꯔꯥꯝꯕꯥꯏꯅꯦꯒ ꯍꯥꯏꯖꯤꯜꯂꯒ꯫
ꯍꯥꯏꯖꯤꯜꯂꯒ ꯇꯧꯔꯤ ꯃꯌꯥꯝꯗꯣ ꯎꯗ꯭ꯔꯣ ꯑꯗꯨꯝꯕꯅꯦ꯫ ꯂꯨꯠ ꯄꯥꯠꯇꯧ ꯆꯩꯗ ꯑꯗꯨꯝꯕꯗꯨꯅꯦꯕ ꯑꯗꯨꯗꯨꯗ ꯑꯈꯣꯏ ꯏꯄꯨꯁꯦ ꯁꯣꯝꯒꯤꯅ ꯑꯃꯨꯛ ꯑꯈꯣꯏ ꯏꯄꯨꯁꯦ ꯕꯕꯥꯒꯤ ꯃꯄꯥ ꯏꯄꯨꯖꯦ ꯑꯩꯈꯣꯏ ꯕꯥꯅ ꯆꯍꯤ ꯃꯔꯤ ꯃꯉꯥ ꯃꯉꯥꯃꯨꯛ ꯍꯥꯏꯔꯛꯄꯗ ꯀꯕꯛ ꯀꯕꯛꯇꯤ ꯈꯪꯍꯧꯋꯦ ꯍꯥꯏꯌꯦꯕ ꯑꯈꯣꯏ ꯕꯥꯖꯨ꯫
ꯎꯝ꯫
ꯃꯥꯖꯨ ꯃꯆꯥ ꯇꯔꯥꯅꯤꯊꯣꯏ ꯄꯣꯛꯕꯗ ꯇꯔꯨꯛ ꯁꯤꯒ꯭ꯔꯕ ꯑꯩꯈꯣꯏꯈꯣꯏꯕꯨꯁꯤꯁꯨ ꯑꯗꯨꯒ꯫ ꯁꯤ ꯑꯌꯦ ꯑ ꯈ ꯑꯈꯣꯏ ꯕꯥꯅ ꯍꯥꯏꯔꯤꯅꯦ꯫ ꯇꯔꯨꯛ ꯑꯍꯥꯥꯟꯕꯩ ꯇꯔꯨꯛꯁꯤꯅꯦ ꯑꯍꯥꯥꯟꯕꯩ ꯇꯔꯨꯛꯁꯤꯅꯦ ꯂꯣꯏ ꯁꯤꯒ꯭ꯔꯕ꯫
ꯅꯣꯏꯚꯥꯏ ꯃꯆꯤꯟ ꯃꯅꯥꯎꯖꯦ꯫
ꯑ ꯇ꯭ꯔꯥꯏꯊꯣꯏ ꯍꯣꯏ ꯇ꯭ꯔꯥ
ꯀꯩ ꯀꯩ ꯑꯦꯁ ꯑꯃꯇꯪ ꯁꯤꯕꯗꯕꯨ ꯀꯗꯥꯏꯅꯣ ꯃꯤ ꯉꯥꯎ ꯆꯠꯅꯩ꯫
ꯁꯤꯑꯕ ꯍꯥꯢ ꯑꯑꯗꯒꯤ
ꯋꯥꫭꯏ ꯍ ꯍ ꯃꯆꯥꯗꯣ꯫ ꯑꯦꯁ ꯃꯥ ꯁꯤꯃꯟꯗꯅ ꯊꯝꯃꯣꯏ ꯀꯜꯂꯑꯕꯖꯥꯠꯅꯤ꯫
ꯍꯣꯏ ꯍꯟꯗꯛꯀꯤꯁꯤꯁꯨ ꯁꯤꯔꯕ꯭ꯔꯥ ꯍꯥꯏꯌꯦ ꯑꯗꯨꯒꯤ
ꯍꯣꯏ ꯃ ꯍ ꯍ ꯍ ꯍ ꯅꯣꯛꯅꯤꯡꯕꯝ ꯌꯥꯎꯔꯝꯃꯅꯤ꯫ ꯊꯥꯏꯅꯩ ꯑꯍꯟꯖꯤꯡꯁꯦ ꯃꯆꯥꯅ ꯃꯌꯥꯝ ꯃꯌꯥꯝꯁꯨ ꯄꯣꯛꯑꯒ ꯑꯗꯨꯃꯥꯏꯅ
ꯀꯩꯝ ꯈꯟꯗꯦ ꯍꯥꯏꯕ ꯍꯨꯏ ꯍꯧꯗꯣꯡ ꯃꯆꯥ ꯄꯣꯛꯄꯗꯧ ꯄꯨꯛꯅꯕꯗꯧ ꯇꯧꯋꯦ ꯍꯥꯏꯕ꯫ ꯑꯗꯨꯗ ꯑꯩꯈꯣꯏꯁꯨ ꯊꯥꯖꯗꯦ ꯕꯕꯥꯅ ꯍꯥꯏꯔꯒ ꯈꯪꯉꯤꯅꯤ ꯇꯔꯨꯛꯁꯦ ꯇꯔꯨꯛꯁ‌ꯦ ꯂꯣꯏ ꯁꯤꯌꯦ ꯄꫭꯛ ꯄꯣꯛꯑꯁꯤꯕ ꯑꯗꯨꯒꯅꯦ ꯑꯃꯗꯤꯅꯦ ꯑꯦ ꯀꯣꯟꯅꯩ ꯇꯧꯁꯤꯅꯦ ꯍꯧꯖꯤꯛ ꯂꯩꯔꯤꯁꯦ ꯇꯔꯥꯗꯥ ꯋꯥ ꯁꯟꯗꯧꯔꯒ ꯑꯍꯥꯟꯕꯩ ꯇꯔꯨꯛꯁꯤꯗ ꯄꯥꯈꯪ ꯐꯕꯝꯗꯤ ꯌꯥꯎꯋꯦꯌꯦ ꯑꯍꯥꯟꯕꯩ ꯇꯧꯁꯤꯗꯅꯦ ꯄꯥꯈꯪ ꯀ꯭ꯂꯥꯁ ꯇꯦꯟ ꯀꯥꯔꯒꯅꯦ ꯈꯪꯗ‌ꯦ ꯍꯥꯏꯔꯛꯦꯗ ꯅꯠꯇꯦꯅ ꯍꯥꯏꯁꯤꯗꯤ ꯌꯦꯟꯁꯤꯗ ꯌꯥꯪ ꯌꯥꯪ ꯐꯥꯔꯀꯥꯟꯗ ꯅꯥꯔꯒ ꯁꯤ ꯍꯥꯏꯕ꯭ꯔꯥ ꯀꯩꯅꯣ ꯑꯝ ꯝꯗꯤ ꯐꯥꯒꯦ ꯑꯇꯩꯗꯤ ꯄꯣꯛꯑ ꯁꯤꯔ ꯊꯥ ꯈꯔ ꯂꯩꯔ ꯁꯤꯔ ꯄꯣꯛꯑꯁꯤꯔ ꯈꯔ ꯌꯥꯝ ꯇꯧꯔ ꯃꯥꯜꯂꯦꯕ ꯃꯇꯝꯗꯨꯗꯗꯤ ꯃꯣꯏꯗꯤ ꯗꯣꯛꯇꯔ ꯅꯨꯡꯇꯔ ꯀꯔꯤꯝ ꯂꯩꯄꯣꯠꯇ‌ꯦꯗꯅ
ꯂꯩꯄꯣꯟꯇꯦ
ꯂꯩ ꯄꯣꯟꯇꯦꯕ ꯑꯗꯨꯝ ꯄꯪꯄꯣꯛꯇ ꯄꯣꯛꯑꯒ ꯍꯤꯡꯉ ꯍꯤꯡꯖꯔ‌ꯦ ꯇꯧꯖꯔ‌ꯦꯅ ꯑꯗꯨ ꯃꯣꯏꯒꯤ ꯇꯔꯨꯛꯁꯤꯅꯦꯕ ꯂꯩꯔꯛꯏꯁꯦ ꯑꯗ ꯑꯩꯈꯣꯏ ꯕꯥꯁꯤꯅ ꯑꯥ ꯏꯇꯣꯟꯇꯣꯟꯕꯤ ꯅꯤꯉꯣꯟꯜꯗ ꯑꯩꯈꯣꯏ ꯍꯧꯖꯤꯛꯀꯤ ꯍꯥꯏꯔꯤꯕ ꯍꯧꯖꯤꯛꯀꯤ ꯑꯉꯥꯡ ꯑꯩꯅ ꯎꯝ ꯀꯩꯅꯣꯒꯤ ꯇꯧꯋꯦ ꯍꯥꯏꯗꯣ ꯑꯣ ꯕꯤ ꯁꯤꯒꯤ ꯇꯧꯋꯦ ꯍꯥꯏꯕ ꯑꯉꯥꯡꯗꯣ ꯑꯗꯨꯗꯨꯒꯤ ꯃꯄꯟꯗꯧꯅ ꯂꯧꯋꯦ ꯍꯥꯏꯕ ꯅꯤꯅꯦ ꯡꯗꫭ ꯑꯗꯨꯅ ꯏꯇꯣꯟ ꯇꯣꯟꯕꯅꯦ ꯇꯔꯥꯅꯤꯊꯣꯏ ꯁꯨꯕꯅꯦꯕ ꯑꯩꯈꯣꯏ ꯕꯥꯅ ꯑꯩꯈꯣꯏ ꯕꯥꯅ ꯇꯔꯥꯃꯥꯊꯣꯏ ꯁꯨꯕ ꯑꯗ ꯑꯩꯈꯣꯏ ꯕꯥꯅ ꯇꯔꯥꯃ ꯑꯩꯈꯣꯏ ꯕꯥꯅ ꯇꯔꯥꯃꯥꯊꯣꯏ ꯁꯨꯕꯁꯦ ꯑꯩꯈꯣꯏ ꯕꯥꯗ ꯍꯥꯏ ꯏꯄꯨꯁꯤꯗ ꯄꯣꯛꯄ ꯄꯇꯥ ꯂꯧꯕ ꯂꯥꯛꯏ ꯑꫭꯏꯔꯝꯅꯤ ꯁꯤꯃꯗꯤ ꯍꯥꯏꯌꯦꯌꯦ ꯑꯗꯨꯗꯨꯁꯨ ꯄꯇꯥ ꯂꯧꯕ ꯂꯥꯛꯄꯅꯤ ꯍꯥꯏꯌꯦ ꯍꯥꯏꯗꯤ ꯃꯥꯅꯄꫭꯛꯑꯒ ꯆꯥꯎꯔꯛꯑꯒ ꯁꯦꯕꯥ ꯇꯧꯔꯒ ꯃꯥꯒꯤ ꯃꯆꯥꯒꯤ ꯃꯆꯥꯥ ꯆꯥꯕ ꯐꯪꯉꯔꯣꯏ ꯍꯥꯏꯕꯁꯤ ꯃꯄꯥꯁꯤꯅ ꯈꯪꯉꯕ
ꯈꯪꯉꯕ ꯑꯥ
ꯑꯥ ꯑꯗꯨꯗꯅ ꯁꯤꯗꯤ ꯄꯇꯥ ꯂꯧ ꯂꯥꯛꯄ ꯄꯅ‌ꯦ ꯍꯥꯏꯔꯝ
ꯍꯃ ꯑꯁ ꯀꯃꯥꯏ ꯇꯧꯅꯤ
ꯑꯗꯨ ꯑꯩꯈꯣꯏ ꯑꯩꯈꯣꯏ ꯕꯕꯥꯒꯤ ꯃꯆꯤꯒꯤ ꯃꯆꯥꯅ ꯑꯩꯈꯣꯏ ꯕꯕꯥꯗꯩ ꯍꯜꯂꯤꯅꯦꯃꯤ
ꯑꯥ ꯑꯗꯨ ꯇꯧꯋꯦ ꯑꯩꯈꯣꯏ ꯃꯥꯁꯨ ꯑꯩꯈꯣꯏ ꯃꯥꯗꯒꯤꯅꯦ ꯑꯩꯈꯣꯏ ꯃꯥꯏ ꯃꯆꯦꯒꯤ ꯃꯆꯥꯁꯦ ꯑꯩꯈꯣꯏ ꯃꯥꯥꯏꯒꯤ ꯈ꯭ꯋꯥꯏ ꯃꯆꯦꯒꯤ ꯃꯆꯥ ꯑꯍꯟꯁꯦ ꯁꯤꯁꯤꯅ ꯑꯩꯈꯣꯏ ꯃꯥꯗꯒꯤ ꯍꯜꯂꯦ
ꯍꯣꯏ ꯑꯗꯨꯅꯦ ꯊꯃꯨ ꯅꯃꯨ ꯇꯧꯅꯩꯑꯕ ꯂꯣꯏꯅ ꯑꯗꯨ ꯀꯧꯗ ꯌꯥꯗꯕꯅꯤꯅ ꯃꯥ ꯃꯥ ꯑꯗꯨ ꯑꯗꯥ ꯀꯧꯅꯔꯦꯗꯅ ꯑꯗꯨꯃꯥꯏꯅ ꯇꯧꯋꯦ ꯑꯗꯨꯗ ꯑꯩꯈꯣꯏ ꯕꯥꯗꯤ ꯉꯁꯥꯏꯒꯤ ꯑꯗꯨꯗꯅꯅꯦ ꯉꯁꯥꯏꯒꯤꯅꯦ ꯂꯧ ꯁꯤꯡꯁꯦ ꯄꯟꯖꯅꯦ ꯑꯩꯈꯣꯏ ꯁꯦꯔꯥꯛꯀꯟꯒꯤ ꯊꯥꯏ ꯁꯥꯏꯠꯇ ꯑꯋꯥꯡꯒꯤꯗ ꯂꯩꯕ ꯂꯝ ꯃꯌꯥꯝꯗꯣ ꯁꯣꯝꯗ ꯂꯩ ꯌꯨꯝꯁꯥꯏꯗꯣ
ꯑꯥ
ꯑꯋꯥꯡꯂꯩꯗꫭ ꯑꯩꯈꯣꯏ ꯉꯥꯛꯇꯅꯦꯕ ꯃꯇꯝꯗꯨꯗ ꯂꯨꯄꯥ ꯆꯥꯝꯃꯉꯥꯗ ꯌꯣꯟꯊꯣꯛꯑꯦ ꯍꯥꯏꯔꯤꯅꯤ ꯃꯤꯁꯦ ꯂꯩꯕꯤꯗꯗꯅ ꯂꯧ ꯂꯩꯔ ꯂꯥꯛꯑꯣꯅ ꯁꯣꯝꯒꯤꯁꯤꯅ ꯅꯤꯡꯉꯣꯜ ꯃꯆꯥꯅꯦꯕ ꯑꯋꯥꯡꯒꯤꯗ ꯂꯩꯔꯤꯗꯣ ꯕꯥ ꯑꯩꯈꯣꯏ ꯏꯄꯨꯒꯤ ꯃꯆꯟꯅꯨꯄꯤ ꯃꯆꯥꯁꯤꯡ ꯀꯩꯁꯥꯝ ꯒꯅꯤꯉꯣꯟꯅꯦꯕ ꯑꯗ ꯃꯣꯏꯅ ꯊꯣꯛꯆꯣꯝꯅ ꯃꯌꯨꯝꯜ ꯄꯥꯜꯂꯒ ꯂꯥꯛꯑꯜꯂ ꯁꯤ ꯂꯩꯍꯟꯕꯅꯦꯕ ꯅꯤꯉꯣꯜ ꯃꯆꯥꯅꯦꯕ ꯁꯤꯤꯜꯂꯩ ꯑꯋꯥꯡꯝꯗꯥꯏ ꯃꯌꯥꯝꯁꯦ ꯂꯧꯁꯦ ꯆꯤꯟꯊꯤ ꯍꯥꯏꯅꯤ ꯑꯩꯈꯣꯏ ꯕꯥꯅ ꯍꯥꯏꯅꯤꯅꯦ ꯈꯪꯉꯛꯄꯗꯣ ꯑꯣꯈꯥꯛ ꯌꯥꯝ ꯂꯩꯔꯝꯃꯦꯌꯦ ꯏꯄꯨꯖꯦ ꯁꯤꯔꯦ ꯅꯥꯔ ꯁꯤ ꯍꯥꯏꯌꯦꯕꯀꯣ ꯆꯍꯤ ꯌꯥꯡꯈꯩꯗ ꯆꯍꯤ ꯌꯥꯡꯈꯩ ꯌꯥꯝ ꯅꯍꯥ ꯑꯣꯏꯅ ꯁꯤꯈꯤ ꯍꯥꯏꯌꯦꯕꯀꯣ ꯑꯈꯣꯏ ꯕꯥꯅ ꯆꯍꯤ ꯑꯅꯥ ꯑꯥ ꯆꯍꯤ ꯌꯥꯡꯈꯩ ꯑꯖꯤ ꯍꯧꯖꯤꯛ ꯃꯇꯝꯖꯤꯒ ꯍꯥꯏꯔꯨꯔꯗꯤ ꯁꯤꯒꯤ ꯃꯇꯝꯗꯗꯤ ꯁꯗꯥꯅꯟꯗ ꯍꯣꯏ ꯒꯨꯀꯨꯜ ꯁꯨꯖꯜꯂꯃꯤ ꯅꯪ ꯇꯔꯥꯗ ꯉꯥꯏꯔꯦ ꯌꯦꯡꯉꯣ ꯍꯥ ꯇꯔꯥꯗ ꯈꯪꯍꯧꯔꯣꯏ ꯑꯥ ꯑꯗꯨꯗꯤ ꯅꯍꯥ ꯅꯠꯇ꯭ꯔꯥ ꯃꯇꯝꯗꯨꯗꯗꯤ ꯑꯩꯈꯣꯏ ꯑꯗꯨꯃꯥꯏꯅ ꯌꯥꯝ ꯑꯍꯟ ꯑꯣꯏꯅ ꯎꯏ ꯍꯥꯏꯌꯦꯕ ꯃꯣꯏ ꯊꯕꯛ ꯋꯥꯅ ꯁꯨꯕ ꯀꯩ ꯀꯩ ꯇꯧꯕꯅꯤꯅꯀꯣ ꯋꯥ ꯑꯁ ꯅꯆꯤꯟ ꯊꯤꯅꯤ ꯑꯈꯣꯏ ꯕꯥꯅꯅꯦ ꯍꯥꯏꯕꯋꯥꯅꯤ ꯅꯪ ꯑꯩꯈꯣꯏ ꯕꯥꯗꯤ ꯄꯤꯁꯛ ꯄꯤꯛꯇ꯭ꯔꯥ ꯑꯈꯣꯏ ꯄꯤꯁꯛ ꯄꯤꯛ ꯍꯥꯏꯖꯦ ꯑꯩꯈꯣꯏ ꯏꯕꯣꯛ ꯂꯧꯕꯩꯅꯦꯕ
ꯅꯣꯏ ꯚꯥꯏꯗꯤ ꯄꯤꯛꯄꯗꯤ ꯋꯥꯡꯒꯤꯖꯤꯗꯤ ꯃꯁꯥ ꯄꯥꯕꯩ ꯋꯥꯅꯤ
ꯃꯁꯥ ꯄꯥꯕꯋꯥꯅꯦ ꯑꯩꯈꯣꯏꯗꯤ ꯄꯤꯛꯄꯗ ꯆꯤꯡꯉꯝꯅꯦ ꯏꯕꯣꯛ ꯂꯧꯕꯒꯤ ꯏꯄꯨꯖꯦ ꯏꯄꯨꯖꯤꯅ ꯋꯥꯡ ꯆꯥꯎꯕꯖꯦ ꯃꯨꯏ ꯃꯤ ꯃꯨꯏ ꯍꯥꯏꯌꯦꯕꯀꯣ ꯋꯥꯡ ꯆꯥꯎꯕꯖꯦ ꯐꯖꯅ ꯋꯥꯡ ꯆꯥꯎꯒꯔꯖꯥꯠꯅꯦ ꯃꯄꯥ ꯂꯧꯗꯦ
ꯑꯣ
ꯍꯥꯏꯔꯝꯃꯤ ꯍꯥꯏꯖꯤꯅꯤ ꯑꯩꯈꯣꯏ ꯕꯣꯛꯅ ꯑꯩ ꯏꯆꯥꯈꯩꯖꯦ ꯃꯄꯥ ꯂꯧꯕ ꯑꯃꯠꯇ ꯌꯥꯎꯗꯦ ꯑꯩ ꯂꯣꯏ ꯂꯧꯏ